ꯍꯜ
ꯇꯥꯕꯥ
ꯎꯝ ꯇꯥꯏꯌꯦ
ꯎꯝ ꯑꯩ ꯑꯩꯈꯣꯏꯗꯀꯣ ꯅꯦꯠ ꯅꯨꯡꯉꯥꯏꯇꯕꯅꯦꯕ ꯇꯥꯗ꯭ꯔꯗꯤ ꯅꯪ ꯇꯥꯗꯦ ꯍꯥꯏꯌꯣꯀꯣꯗꯣ ꯇꯥꯗ꯭ꯔꯗꯤ ꯇꯥꯗꯦ ꯍꯥꯏꯌꯣꯕ ꯇꯥꯗ꯭ꯔꯗꯤ ꯇꯥꯗꯦ ꯍꯥꯏꯌꯣꯕ
ꯍꯥꯏꯔꯛꯀꯦ ꯍꯥꯏꯔꯛꯀꯦ
ꯑꯩꯈꯣꯏꯗꯣ ꯅꯦꯠ ꯌꯥꯗꯕꯅꯦꯕ
ꯅꯪꯒꯤ ꯅꯦꯠꯔꯥ
ꯍꯣꯏ ꯑꯩꯒꯤꯅꯦꯠꯇꯣ ꯍꯧꯖꯤꯛꯄꯨꯗꯤ ꯇꯥꯔꯗꯤ ꯌꯥꯏꯌꯦ ꯅꯪ ꯇꯥꯗ꯭ꯔꯗꯤ ꯍꯥꯏꯌꯨ ꯍꯥꯏꯕ ꯍꯧꯖꯤꯛ ꯑꯩꯅ ꯉꯥꯡꯕꯁꯦ ꯅꯪ ꯇꯥꯕ꯭ꯔꯣ ꯐꯖꯅ ꯍ ꯍꯜꯂꯣ ꯑꯦ ꯆꯞꯄꯦꯕ ꯍꯣꯏ ꯑꯗꯨ ꯍꯥꯏꯔꯛꯑꯣ ꯍꯥꯏꯕꯅꯦ ꯆꯠꯄꯗꯤ ꯆꯠꯄꯦ ꯍꯥꯏꯌꯣ ꯍꯥꯏꯕ
ꯍꯥꯏꯔꯛꯀꯦ ꯍꯥꯏꯔꯛꯀꯦ ꯇꯥꯏ ꯇꯥꯏ
ꯈꯕ꯭ꯔ ꯍꯥ
ꯇꯥꯈ꯭ꯔꯦ ꯇꯥꯈ꯭ꯔꯦ ꯏꯕꯦꯝꯃ
ꯉꯥꯡꯉꯣ ꯉꯥꯡ ꯀꯩꯅꯣꯃ ꯇꯧꯒꯅꯨꯕ ꯑꯗꯨꯝ ꯇꯣꯄꯤꯛ ꯄꯨꯊꯣꯔꯛꯒ ꯀꯣ ꯅꯪꯗꯨ ꯗ꯭ꯔꯃꯥ ꯌꯦꯡꯗꯕ꯭ꯔꯥ ꯎꯝ ꯍꯥꯏꯌꯣ
ꯑ ꯁ꯭ꯇꯦꯅꯤꯁꯒꯤ ꯐꯣꯟꯁꯦ
ꯑ ꯑꯦ ꯍꯣꯏ ꯃ ꯃꯃꯤꯡ ꯑꯕꯥꯗꯤ ꯐꯣꯟ ꯀꯥꯏꯈ꯭ꯔꯦꯕ ꯑꯗꯨꯒ ꯀꯔꯤꯕꯥ
ꯑꯗꯨ ꯃꯥꯏ ꯐꯣꯟꯁꯦ
ꯑꯥ
ꯃꯃꯥꯒꯤ ꯇꯁꯤ ꯍꯥꯏꯕꯅꯦꯕꯀꯣ
ꯍꯥ ꯀꯔꯤ ꯍꯥꯏꯕ
ꯃꯃꯥꯒꯤꯗ ꯃꯃꯥꯒꯤꯗ
ꯑꯣ
ꯑꯗꯨꯒ ꯑꯁꯤꯁꯦ ꯇꯧ ꯇꯧꯒꯗꯕ
ꯑꯣ ꯌꯥꯔꯦ ꯍꯧꯖꯤꯛ ꯑꯁꯤꯒꯤ ꯀꯩꯅꯣꯃ ꯇꯧꯕꯅ ꯋꯥꯔꯤ ꯑꯗꯇꯩ ꯁꯥꯕꯤꯒꯦ ꯑꯩꯅ
ꯍꯣꯏ ꯍꯣꯏ
ꯑꯩꯅ ꯍꯥꯏꯒꯦꯕꯀꯣ
ꯎꯝ
ꯑꯦ ꯀꯩꯅꯣꯝꯃ ꯌꯥꯗꯦꯕ ꯑꯗꯨꯒꯤꯅꯦꯕ ꯑꯩꯅ ꯍꯥꯏꯕꯗꯣ ꯉꯁꯥꯏꯗꯨꯀꯣ ꯑꯩꯗꯣ ꯅꯆꯦ ꯉꯣꯟꯗꯒꯤ ꯄꯩꯁꯥ ꯂꯧꯅꯤꯡꯉꯥꯏꯅꯦꯕ
ꯅꯆꯦ ꯅꯆꯦꯗꯤ ꯈꯪꯒꯅꯤꯅ ꯇꯥꯕ꯭ꯔꯣ
ꯍꯣꯏ ꯍꯣꯏ ꯍꯣꯏ
ꯅꯆꯦꯉꯣꯟꯗ ꯄꯩꯁꯥ ꯂꯧꯅꯤꯡꯉꯥꯏꯅꯦꯕ ꯑꯗꯨ ꯑꯩꯅꯁꯨ ꯏꯅꯥꯎꯅꯨꯄꯤꯒꯤ ꯑꯩꯅ ꯕꯦꯜ ꯊꯥꯅꯤꯡꯉꯥꯏꯅꯦꯕꯀꯣ ꯃꯉꯣꯟꯗ ꯑꯗꯨ ꯕꯦꯜ ꯊꯥꯅꯤꯡꯉꯥꯏꯗꯣ ꯑꯩꯁꯨ ꯀꯥꯎꯈ꯭ꯔꯕꯅꯦꯕ ꯍꯥꯊꯨ ꯍꯥꯊꯨ ꯇꯧꯕꯒꯤ ꯑꯩꯖꯨ ꯃꯈꯣꯏꯗꯣ ꯄꯨꯡ ꯁꯚꯦꯟꯗꯅꯦꯕ ꯑꯦꯛꯖꯥꯝꯗꯣ ꯑꯗꯨꯒ ꯑꯩꯗꯣ ꯄꯨꯡ ꯐꯥꯏꯚ ꯐꯣꯔ ꯇꯤꯒꯨꯝꯕꯗ ꯑꯂꯥꯔꯝ ꯇꯧꯔꯒ ꯍꯧꯒꯠꯈ꯭ꯔꯦ ꯑꯗꯣ ꯇꯣꯏꯂꯦꯠꯒꯨꯝꯕ ꯆꯠꯂꯒ ꯑꯩꯗꯤ ꯂꯨꯖꯔꯒ ꯀꯣ ꯑꯩꯒꯤ ꯀꯣꯛꯇꯣ ꯂꯨꯖꯃꯟꯗꯕꯩꯩ ꯉꯁꯤꯗꯤ ꯂꯨꯖꯅꯤꯡꯉꯥꯏꯅꯦꯕ ꯑꯌꯨꯛꯇ ꯂꯨꯖꯈ꯭ꯔꯕ ꯑꯗꯨ ꯇꯧꯕ ꯑꯩꯗꯣ ꯀꯥꯎꯈ꯭ꯔꯕꯅꯦꯕ ꯕꯦꯜꯁꯨ ꯀꯥꯎꯔꯝꯈ꯭ꯔꯦ ꯈꯪꯕ꯭ꯔꯥ ꯅꯆꯦꯕꯨꯗꯤ ꯑꯩꯒꯤ ꯄꯩꯁꯥꯗꯨ ꯄꯨꯔꯛꯇꯦ ꯅꯦꯕ ꯏꯅꯥꯎꯅꯨꯄꯤꯗꯒꯤ ꯂꯧꯔꯒ ꯑꯗꯨ ꯄꯩꯁꯥꯗꯣ ꯀꯥꯎꯔꯒ ꯂꯧꯗ꯭ꯔꯕꯅꯦ
ꯕꯦꯜꯁꯤ ꯅꯪꯅ ꯑꯣꯗꯔ ꯇꯧꯕ
ꯍꯥꯥ
ꯅꯪꯅ ꯑꯣꯔꯗ ꯇꯧꯕ꯭ꯔꯣꯕ ꯕꯦꯜꯗꯣ
ꯅꯠꯇꯦ ꯑꯩꯅ ꯑꯣꯔꯗꯔ ꯇꯧꯕ ꯅꯠꯇꯦ ꯏꯅꯥꯎꯅꯨꯄꯤꯒꯤꯅꯦꯕ ꯏꯅꯥꯎꯅꯨꯄꯤꯅ ꯁꯦꯝꯕꯤꯌꯨ ꯍꯥꯏꯕ ꯑꯩꯅ ꯁꯦꯝꯕꯤꯕꯅꯦꯕ ꯃꯥꯗꯣ ꯑꯩꯒꯤ ꯄꯣꯠꯆꯩꯩ ꯑꯗꯨꯝ ꯌꯣꯟꯕꯤꯌꯦꯕ ꯑꯗꯨꯒꯤ ꯑꯩꯅ ꯃꯥꯅ ꯍꯥꯏꯕꯒꯤꯀꯣ ꯑꯩꯒꯤꯗꯤ ꯕꯦꯜ ꯑꯃꯈꯛ ꯁꯦꯝꯕꯤꯌꯣ ꯍꯥꯏꯕꯒꯤ ꯑꯩꯗꯣ ꯁꯦꯝꯕꯤ ꯈ꯭ꯔꯕꯅꯦꯕ ꯅꯍꯥꯟꯗꯣ ꯍꯥꯏꯃꯟꯈ꯭ꯔꯕꯒꯤ ꯃꯥꯗꯣ ꯍꯣꯏ ꯑꯗꯨꯒ ꯑꯩꯗꯣ ꯄꯤ ꯑꯩꯗꯣ ꯀꯥꯎꯈ꯭ꯔꯦ ꯈꯪꯕ꯭ꯔꯥ ꯑꯗꯨꯒ ꯅꯆꯦꯗꯨꯁꯨ ꯑꯗꯨꯝ ꯂꯥꯛꯇꯦꯕ ꯉꯁꯤ ꯑꯦꯛꯖꯥꯝ ꯈꯛ ꯂꯥꯛꯄꯅꯦꯕ ꯑꯗꯨꯒꯤ ꯄꯩꯁꯥꯗꯣ ꯑꯁ ꯑꯩꯗꯣ ꯄꯩꯁꯥ ꯃꯤꯉꯣꯟꯗ ꯊꯥꯅꯤꯡꯉꯥꯏꯅꯦꯕ ꯑꯗꯨ ꯄꯩꯁꯥ ꯑꯩꯅ ꯊꯥꯅꯤꯡꯉꯥꯏꯗꯣ ꯀꯩꯅꯣ ꯇꯧꯈ꯭ꯔꯕ ꯎꯝ ꯀꯔꯤꯔ ꯃꯃꯤꯡꯗꯣ ꯃꯥꯅ ꯉꯁꯥꯏ ꯀꯣꯜ ꯇꯧꯔꯝꯃꯦ ꯂꯝꯕꯤꯗ ꯑꯩꯗꯣ ꯅꯤꯡꯁꯤꯡꯗꯕꯅꯦ ꯍꯟꯕꯐꯥꯎ ꯅꯤꯡꯁꯤꯡꯗꯕꯅꯦ ꯑꯗꯨ ꯄꯩꯁꯥꯗꯣ ꯃꯥꯅ ꯁꯨꯃꯥꯏ ꯍꯥꯏꯕꯅꯦꯕ ꯅꯣꯅꯦ ꯄꯩꯁꯥꯗꯨ ꯀꯥꯎꯈ꯭ꯔꯦ ꯍꯥꯏꯕ ꯑꯔꯣ ꯑꯩ ꯑꯗꯨꯗꯨꯗꯅꯤ ꯅꯤꯡꯁꯤꯡꯉꯛꯄ ꯄꯅꯦ ꯉꯁꯤꯗꯣ ꯃꯦꯟꯗꯤ ꯑꯗꯨ ꯅꯨꯄꯤ ꯊꯦꯡꯅꯕꯗꯣ ꯄꯩꯁꯥꯅꯦꯕ
ꯑꯗꯨ ꯍꯌꯦꯡꯗꯤ ꯉꯥꯏꯌꯣ ꯍꯥꯏ ꯍꯥꯏꯌꯥꯗ꯭ꯔꯣ
ꯀꯔꯤꯔꯣ ꯅꯠꯇꯦꯕ ꯀꯩꯅꯣꯝꯃ ꯇꯧꯗꯦ ꯎꯝ ꯍꯌꯦꯡ ꯑꯩꯈꯣꯏ ꯀ꯭ꯂꯥꯁ ꯂꯩꯇ꯭ꯔꯦꯀꯣ ꯃꯟꯗꯦꯗꯒꯤ ꯀ꯭ꯂꯥꯁꯅꯦꯕ ꯑꯗꯨ ꯃꯥꯗꯤ ꯀ꯭ꯂꯥꯁꯇꯨ ꯂꯥꯛꯇꯦ
ꯑꯣ
ꯀ꯭ꯂꯥꯁ ꯂꯥꯛꯇꯦꯕ ꯃꯥ ꯇꯨꯏꯁꯟ ꯆꯠꯂꯦꯕꯀꯣ ꯀꯣꯆꯤꯡ ꯆꯠꯂꯦꯕ
ꯑꯣꯟꯂꯥꯏꯟꯗ ꯄꯦ ꯇꯧꯕꯗꯤ ꯌꯥꯗꯕ꯭ꯔꯣ
ꯑꯗꯨ ꯍꯥꯏꯕ ꯑꯩꯅ ꯖꯤ ꯄꯤ ꯄꯥꯏꯗꯕ꯭ꯔꯥ ꯃꯥꯅ ꯄꯥꯏꯗꯕ ꯀꯣ ꯑꯗꯨꯒꯤ ꯃꯣꯏꯒꯤ ꯃꯅꯥꯛꯇ ꯂꯩꯕ ꯄꯥꯏ ꯍꯥꯏꯌꯦ ꯑꯗꯨꯒ ꯄꯩꯁꯥꯗꯨ ꯁꯨꯗꯦ ꯍꯥꯏꯌꯦ ꯑꯩꯒꯤ ꯄꯩꯁꯥ ꯀꯥꯞꯅꯤꯡꯉꯥꯏꯗꯣ ꯑꯗꯣ ꯑꯩꯅ ꯃꯈꯥꯗꯒꯨꯝꯕ ꯑꯗꯨꯝ ꯀꯥꯞꯄ ꯂꯩꯔꯝꯒꯅꯤꯅ ꯀꯣ ꯕꯖꯥꯔꯅꯦꯕ ꯃꯣꯏꯅ ꯂꯩꯕꯁꯤꯗꯤ ꯑꯗꯨꯝ ꯕꯖꯥꯔꯅꯦꯕ ꯑꯈꯣꯏꯒꯤꯗꯤ ꯃꯅꯨꯡꯅꯦꯕ ꯕꯖꯥꯔ ꯅꯠꯇꯦꯕ ꯑꯈꯣꯏꯗꯤ ꯑꯗꯨꯒꯤ ꯅꯪꯒꯤꯗꯤ ꯕꯖꯥꯔꯃꯛꯄꯨ ꯑꯗꯨꯝ ꯊꯣꯛꯔꯒ ꯌꯦꯡꯉꯨꯒꯨꯝꯕꯗꯤ ꯍꯥꯏꯕꯅꯦ ꯕꯤꯀꯁ ꯑꯗꯨ ꯄꯩꯁꯥꯗꯣ ꯑꯩꯉꯣꯟꯗ ꯑꯔꯖꯦꯟ ꯍꯧꯖꯤꯛꯁꯦ ꯃꯤꯉꯣꯟꯗ ꯄꯤꯅꯤꯡꯉꯥꯏꯅꯦꯕ ꯑꯩꯗꯣ
ꯎꯝ
ꯑ ꯑꯗꯨꯒꯤꯅꯦꯗ
ꯑꯩꯅ ꯅꯍꯥꯟ ꯅꯉꯣꯟꯗ ꯍꯥꯏꯈ꯭ꯔꯦꯀꯣ ꯑꯩꯒꯤ ꯁꯝ ꯆꯤꯡꯕꯒꯤ ꯄꯩꯁꯥꯗꯣ
ꯀꯔꯤ
ꯑꯩ ꯁꯝ ꯆꯤꯡꯕꯒꯤ ꯄꯩꯁꯥ ꯍꯥꯏꯈ꯭ꯔꯕ꯭ꯔꯥ ꯅꯉꯣꯟꯗ ꯑꯩ ꯋꯥꯔꯤ ꯁꯥꯈ꯭ꯔꯕ꯭ꯔꯥ
ꯅꯪ ꯁꯛꯆꯤꯡꯒꯤ
ꯇꯥꯗꯕ꯭ꯔꯥ
ꯇꯥꯗꯦ ꯅꯪ ꯅꯪ ꯅꯪ ꯉꯥꯡꯕꯗꯣ ꯆꯞꯄꯦ ꯃꯔꯛ ꯃꯔꯛ
ꯑꯦ ꯑꯩꯅꯀꯣ ꯑꯩꯒꯤ ꯁꯝꯒꯤꯗꯣ ꯑꯩꯅ ꯍꯥꯏꯈ꯭ꯔꯕ꯭ꯔꯕ ꯅꯪꯉꯣꯟꯗ
ꯍꯥꯏꯗꯔꯤ
ꯑꯩ ꯁꯝ ꯇꯛꯄꯒꯤ ꯑꯩ ꯁꯝ ꯁꯦꯝꯕꯒꯤ ꯄꯩꯁꯥ ꯆꯪꯕꯗꯣ ꯅꯪ ꯈꯪꯗ꯭ꯔꯤꯀꯣ
ꯈꯪ
ꯑꯩ ꯅꯪꯉꯣꯟꯗ ꯋꯥꯔꯤ ꯁꯥꯗ꯭ꯔꯤꯕ꯭ꯔꯥ ꯑꯣ ꯑꯩꯗꯣ ꯁꯨꯃꯥꯏꯅ ꯇꯧꯕꯅꯦꯕ ꯑꯩ ꯀꯔꯤ ꯔꯥ ꯃꯃꯤꯡ ꯀꯥꯎꯈꯔꯦ ꯅꯍꯥꯟ ꯑꯩ ꯁꯝ ꯀꯂꯔ ꯇꯧꯋꯦꯀꯣ ꯑꯗꯨ ꯀꯂꯔ ꯇꯧꯕ ꯀꯥꯟꯗ ꯑ ꯑꯩꯗꯣ ꯑꯗꯨ ꯀꯂꯔ ꯇꯧꯕꯥꯟꯗꯤ ꯑꯩ ꯄꯩꯁꯥ ꯂꯩꯌꯦ ꯑꯩꯒꯤ ꯑꯗꯨꯝ ꯂꯤꯁꯤꯡ ꯑꯃ ꯍꯦꯟꯅꯗꯤ ꯆꯪꯈ꯭ꯔꯕꯅꯦꯕ ꯑꯩꯒꯤꯗꯣꯀꯣ ꯑꯗꯨꯝ ꯑꯩꯅ ꯇꯧꯖꯕ ꯀꯥꯟꯗ ꯑꯗꯨ ꯂꯩꯔꯒ ꯎꯝ ꯑꯩꯗꯣ ꯀꯩꯅꯣꯒꯤ ꯑꯩꯒꯤ ꯁꯝꯗꯣ ꯌꯥꯗ꯭ꯔꯕꯅꯦꯕ ꯀꯣ ꯕ꯭ꯂꯤꯆ ꯇꯧꯕꯒꯤ ꯕ꯭ꯂꯤꯆ ꯇꯧꯕ ꯑꯩꯕ ꯑꯩꯈꯣꯏꯗꯤ ꯏꯁ꯭ꯇ꯭ꯔꯦꯠꯅꯔ ꯌꯥꯝ ꯌꯨꯁ ꯇꯧꯋꯦꯅ ꯅꯪꯒ ꯑꯩꯗꯤ ꯑꯗꯨꯒꯤ ꯍꯦꯟꯅ ꯌꯥꯗ꯭ꯔꯕꯅꯦꯕꯀꯣ ꯍꯦꯟꯅ ꯌꯥꯗ꯭ꯔꯕꯒꯤ ꯅꯨꯄꯤꯗꯨꯅ ꯑꯩ ꯀꯦꯔꯥꯇꯤꯟꯁꯦ ꯑꯁꯤꯗꯗꯤ ꯑꯣꯟꯂꯥꯏꯟꯗ ꯌꯥꯝ ꯊꯥꯏꯑꯕ ꯂꯥꯏꯀ ꯑꯦꯅꯤ ꯂꯦꯡꯗ ꯑꯁꯝ ꯑꯦꯅꯤ ꯂꯦꯡꯗꯣ ꯖꯁ ꯇꯨ ꯊꯥꯎꯖꯟꯗ ꯀꯦꯔꯥꯟꯇꯤꯟ ꯇꯧꯅꯤꯡꯉꯥꯏꯅꯦꯕꯀꯣ ꯑꯩꯈꯣꯏ ꯅꯍꯥꯟ ꯑꯥ ꯀꯩꯅꯣꯒꯤꯒ ꯇꯧꯕꯗꯣ ꯅꯪ ꯇꯧꯕ ꯆꯠꯄꯗꯣ ꯑꯗꯨꯒꯨꯝꯕ ꯖꯁ ꯇꯨ ꯊꯥꯎꯖꯟꯗ ꯑꯗꯨꯒꯤ ꯑꯩꯗꯣꯀꯣ ꯇꯥꯕ꯭ꯔꯅ
ꯅꯪ ꯉꯥꯡꯕꯗꯣ ꯑꯞꯄ꯭ꯔꯦ
ꯍꯜꯂꯣ
ꯍꯜꯂꯣ ꯑꯣ ꯇꯥꯏ ꯇꯥꯏ ꯍꯜꯂꯣ ꯍꯜꯂꯣ
ꯇꯥꯕ꯭ꯔꯥ ꯎꯝ ꯇꯥꯗ꯭ꯔꯤ ꯑꯩꯅ ꯍꯣꯟꯗ ꯍꯧꯖꯤꯛ ꯄꯩꯁꯥ ꯂꯩꯇꯕꯩ ꯃꯇꯝꯗꯣ ꯄꯤꯕꯅꯦꯕ ꯑꯁꯤꯗꯒꯤ ꯑꯁꯤꯐꯥꯎꯕ ꯑꯁꯤ ꯃꯅꯨꯡꯁꯤꯗ ꯑꯗꯨꯝ ꯑꯣꯐꯔ ꯊꯥ ꯊꯥꯕꯅꯦꯒꯨꯝꯕ ꯍꯥꯏꯔꯒ ꯊꯥꯕꯅꯦꯕ ꯑꯗꯨ ꯑꯩꯗꯣ ꯀꯩꯅꯣ ꯇꯧꯈ꯭ꯔꯦ ꯇꯧꯒꯦꯅ ꯆꯠꯈ꯭ꯔꯦꯀꯣ ꯑꯗꯨꯁꯨ ꯄꯩꯁꯥ ꯂꯩꯇꯕꯩ ꯄꯩꯁꯥ ꯍꯥꯏꯕꯤꯅꯦꯕꯀꯣ ꯑꯩꯗꯣ ꯍꯤꯌꯔ ꯇꯧꯕꯕꯕꯁꯤꯅꯤ ꯑꯩ ꯍꯥꯏꯕꯅꯦꯕ ꯑꯗꯨꯒꯤ ꯃꯥꯗꯣ ꯄꯤꯕꯤꯈ꯭ꯔꯦ ꯄꯔ
ꯅꯪ ꯉꯥꯡꯕꯗꯣ ꯆꯞꯈ꯭ꯔꯦ ꯄꯨꯔꯥ ꯆꯞꯈ꯭ꯔꯦ ꯅꯪ ꯅꯪꯒꯤ ꯅꯦꯠꯔꯣ ꯑꯩꯒꯤ ꯅꯦꯠꯔꯣ ꯈꯪꯗ꯭ꯔꯦ ꯇꯥꯕ꯭ꯔꯥ ꯇꯥꯕ꯭ꯔꯣ ꯏꯕꯦꯝꯃ ꯏꯕꯦꯝꯃ ꯑꯩ ꯈꯣꯟꯗꯤ ꯇꯥꯕ꯭ꯔꯣ
ꯑꯗꯣ ꯑꯩꯗꯣꯆꯩ
ꯇꯥꯕ꯭ꯔꯣ
ꯃꯥꯏꯀꯣꯟ ꯍꯤꯌꯔ ꯇꯥꯗ꯭ꯔꯦ ꯑꯩꯗꯣ
ꯍꯜꯂꯣ
ꯇꯥꯕ꯭ꯔꯥ
ꯇꯥꯏ ꯇꯥꯏ ꯇꯥꯕ꯭ꯔꯣ ꯏꯕꯦꯝꯃꯥ ꯇꯥꯕ꯭ꯔꯣ ꯔꯣꯛ ꯌꯥ
ꯗ꯭ꯔꯥꯏꯚ ꯁꯤ ꯈꯝ
ꯑꯩ ꯇꯥꯏ ꯑꯩ ꯇꯥꯏ ꯑꯩ ꯇꯥꯏ ꯇꯥꯏ ꯇꯥꯕ꯭ꯔꯣ ꯇꯥꯕꯤꯕ꯭ꯔꯣ ꯑꯩ ꯉꯥꯡꯨꯔꯤꯌꯦ ꯑꯩ ꯉꯥꯡꯨ꯭ꯔꯤꯌꯦ
ꯍꯜꯂ
ꯍꯜꯂꯣ
ꯑ
ꯇꯥꯕ꯭ꯔꯥ ꯇꯥꯕ꯭ꯔꯣ
ꯉꯥꯡꯕꯗꯨꯅꯦꯕ ꯑꯗꯨꯗ ꯑꯩꯅ ꯉꯥꯡꯕꯗꯤ ꯇꯥꯕ꯭ꯔꯣ ꯅꯪ
ꯇꯥꯏ ꯇꯥꯏ
ꯑꯣꯍꯣ ꯑꯩ ꯉꯁꯥꯏ ꯑꯗꯒꯤꯀꯣ ꯇꯥꯕ꯭ꯔꯥ ꯇꯥꯕ꯭ꯔꯥ ꯍꯥꯏꯔꯒꯅꯦ ꯑꯩꯅꯦ ꯅꯨꯡꯉꯥꯏꯕ ꯊꯤꯔꯒ ꯂꯩꯕ ꯏꯕꯅꯦꯕ
ꯅꯠꯇꯦ ꯅꯪ ꯅꯪꯒꯤ ꯅꯦꯠ ꯅꯪꯒꯤ ꯅꯦꯠꯔꯣ ꯑꯩꯒꯤ ꯅꯦꯠꯂꯣꯕ
ꯈꯪꯗꯦ ꯑꯗꯣ ꯑꯩꯒꯤꯁꯨ ꯑꯗꯨꯝ ꯈꯔꯗꯤ ꯌꯥꯈ꯭ꯔꯦ ꯍꯧꯖꯤꯛꯇꯣ ꯑꯩꯅ ꯉꯥꯡꯕ ꯐꯖꯅ ꯇꯥꯕ꯭ꯔꯥ
ꯇꯥꯈ꯭ꯔꯦ ꯍꯧꯖꯤꯛꯇꯤ ꯇꯥꯈ꯭ꯔꯦ ꯅꯪ ꯅꯪ ꯅꯦꯠꯅꯦ ꯑꯩ ꯅꯠꯇꯦ ꯍꯣꯏ
ꯑꯩꯅꯠꯇꯕ ꯑ ꯑꯩꯒꯤꯔꯥ ꯑꯗꯣ ꯑꯁ ꯑꯩꯒꯤ ꯋꯥꯔꯤꯗꯣ ꯑꯩꯣꯏ ꯇꯥꯗ꯭ꯔꯗꯤ ꯇꯥꯗꯦ ꯍꯥꯏꯌꯨꯀꯣ
ꯍꯣꯏ ꯍꯣꯏ
ꯑꯗꯨꯝ ꯍꯟꯖꯤꯟ ꯍꯟꯖꯤꯟ ꯍꯥꯏꯌꯣ ꯇꯥꯗꯦ ꯍꯥꯏꯔꯒ ꯕꯤꯀꯁ ꯑꯩ ꯐꯖꯅ ꯇꯥꯗꯦꯕ ꯅꯪꯒꯤꯗꯣ ꯑꯗꯨꯒꯤꯅꯦ ꯑꯗꯨꯒ ꯑꯩꯗꯣ ꯆꯠꯈ꯭ꯔꯕꯅꯦꯕꯀꯣ ꯑꯗꯨ ꯆꯠꯈ꯭ꯔꯒ ꯎ ꯀꯩꯅꯣ ꯇꯧꯕꯅꯦꯕ ꯎꯝ ꯂꯤꯁꯤꯡ ꯑꯅꯤ ꯈꯛꯇ ꯄꯨꯔꯒ ꯆꯠꯄꯅꯦꯕꯀꯣ
ꯄꯨ ꯆꯠꯇꯅꯦꯕꯣ
ꯑꯗꯨ ꯑꯗꯨꯒꯤ ꯑꯗꯨ ꯅꯨ ꯅꯨꯄꯤꯅ ꯑꯩꯉꯣꯟꯗꯀꯣ ꯅꯪꯒꯤ ꯁꯝꯗꯤ ꯌꯥꯗ꯭ꯔꯕꯅꯦ ꯌꯥꯝ ꯌꯥꯗ꯭ꯔꯦ ꯍꯥꯏꯕꯅꯦꯕꯀꯣ ꯃꯣꯏꯅ ꯇꯦꯁꯀꯤ ꯇꯥꯏꯞꯇ ꯑꯗꯨꯝ ꯑꯃꯈꯛ ꯆꯤꯡꯉꯒ ꯁꯤꯖꯔꯅ ꯁꯨꯃꯥꯏꯅ ꯇꯧꯕ ꯉ ꯄꯠ ꯇꯠꯈ꯭ꯔꯕꯅꯦꯕ ꯑꯩ ꯁꯝꯗꯣ ꯌꯥꯝ ꯍꯥꯔꯠꯅꯁꯨ ꯇꯧꯗꯕꯀꯣ
ꯑꯣ ꯗꯥꯏꯠ ꯑꯣꯏꯕ ꯅꯪ ꯆꯠꯂꯤꯁꯦ
ꯑꯣ ꯗꯥꯏ ꯇꯧꯕ ꯃꯇꯨꯡꯗꯔ ꯅꯠꯇ꯭ꯔꯒ ꯃꯃꯥꯡꯗꯔꯣ
ꯍꯣꯏ ꯍꯣꯏ ꯗꯥꯏ ꯇꯧꯈ꯭ꯔꯕ ꯃꯇꯨꯡꯗ ꯑꯗꯨꯒꯤ ꯀꯩꯅꯣ ꯇꯧꯕ ꯃꯣꯏꯅꯀꯣ ꯑꯗꯨꯗꯤ ꯅꯪꯒꯤꯗꯤ ꯀꯦꯔꯥꯇꯤꯟ ꯇꯧꯈ꯭ꯔꯅꯣ ꯁꯤ ꯕꯣꯇꯣꯛꯁꯀ ꯅꯦꯅꯣ ꯄ꯭ꯂꯥꯁꯇꯤꯌꯥꯗꯣ ꯑꯗꯨ ꯇꯧꯋꯣ ꯍꯥꯏꯕꯅꯦꯕꯀꯣ ꯈꯤꯇꯪ ꯇꯥꯡꯕꯅꯦꯕ ꯕꯣꯂꯌꯨꯝ ꯂꯤꯁꯤꯡ ꯇꯔꯥꯒꯨꯝꯕ ꯀꯔꯤꯒꯨꯝꯕ ꯍꯥꯏꯈ꯭ꯔꯦ ꯈꯪꯕ꯭ꯔꯥ ꯑꯝ ꯁꯤꯛꯁ ꯊꯥꯎꯖꯟꯒꯤ
ꯍꯁꯇꯤ ꯃꯃꯜ ꯇꯥꯡꯕꯅꯦ ꯀꯦꯔꯥꯇꯤꯟꯒꯤꯀꯣ ꯁꯤꯛꯁ ꯊꯥꯎꯖꯟ ꯁꯦꯟ ꯊꯥꯎꯖꯟ ꯑꯗꯨ ꯑꯗꯨꯏ ꯑꯗꯨꯋꯥꯏꯗꯅꯦꯕ
ꯎꯝ ꯑꯗꯨ ꯑꯩꯒꯤꯗꯤ ꯀꯦꯔꯥꯇꯤꯟ ꯅꯠꯇꯦ ꯕꯣꯇꯣꯛꯁꯀꯨꯝ ꯑꯣ ꯕꯣꯇꯣꯛꯁꯀꯅꯦꯅ ꯄ꯭ꯂꯥꯁꯇꯤꯛ ꯑꯅꯤꯅꯦꯕ ꯑꯩꯒꯤ ꯇꯧꯕꯤꯕꯗꯣ ꯑꯗꯨ ꯃꯣꯏꯅ ꯐꯥꯏꯚ ꯁꯤꯛꯁ ꯁꯤꯛꯁ ꯊꯥꯎꯖꯟꯅꯦ ꯍꯩꯕꯅꯦꯕꯀꯣ ꯑꯗꯨ ꯃꯤꯉꯣꯟꯗꯗꯤ ꯍꯥꯏ ꯀꯩꯅꯣ ꯅꯪꯗꯣ ꯄꯩꯁꯥꯁꯨ ꯂꯩꯇꯦ ꯑꯩꯗꯣ ꯄꯩꯁꯥꯁ ꯑꯨꯛꯂꯩ ꯂꯩꯇ꯭ꯔꯕꯅꯦꯕ ꯑꯗꯨꯒꯤ ꯃꯉꯣꯟꯁꯨ ꯍꯥꯏꯕꯅꯦꯕ ꯑꯩꯈꯣꯏꯁꯦ ꯀꯩꯅꯣꯅ ꯂꯥꯛꯄꯅꯦ ꯑꯣꯟ ꯕꯖꯦꯠꯅ ꯂꯥꯛꯄꯅꯦ ꯍꯥꯏꯕꯒꯤꯀꯣ ꯑꯗꯨꯗꯤ ꯐꯥꯏꯚ ꯊꯥꯎꯖꯟ ꯂꯧꯕꯤꯒꯦ ꯅꯪ ꯍꯪꯅꯈ꯭ꯔꯣ ꯀꯔꯝꯍꯥꯏꯅ ꯇꯧꯕ꯭ꯔꯥ ꯍꯥꯏꯔꯒꯀꯣ ꯑꯗꯨ ꯑꯩꯗꯣ ꯑ ꯄꯩꯁꯥ ꯊꯤꯈ꯭ꯔꯕꯅꯦꯕ ꯄꯨꯔꯥ ꯈꯪꯕ꯭ꯔꯥ ꯑꯩꯗꯣ ꯄꯩꯁꯥ ꯊꯤꯕꯁꯨ ꯄꯩꯁꯥ ꯊꯤꯕꯗꯨ
ꯅꯠꯇꯦꯕ ꯅꯪ ꯑꯗꯨꯗ ꯆꯠꯂꯤꯗꯣ ꯅꯪ ꯅꯪ ꯁꯝꯗꯣ ꯄꯨꯔꯥ ꯀꯥꯈ꯭ꯔ ꯕꯩꯔꯣꯕ
ꯀꯇꯤꯟ ꯇꯧꯒꯦꯅ ꯆꯠꯄꯅꯦꯕ ꯑꯗꯨꯝ
ꯑꯗꯨ ꯃꯣꯏꯅ ꯀꯌꯥ ꯇꯤꯟ ꯇꯧꯕ ꯌꯥꯔꯣꯏ ꯅꯨꯡꯊꯥꯡ ꯀꯥꯔꯦ ꯍꯥꯏꯕ
ꯀꯪꯔꯥꯇꯤꯟꯗꯣ
ꯑꯩꯒꯤ ꯁꯝ ꯐꯥꯍꯟꯅꯤꯡꯕꯒꯤꯀꯣ ꯀꯣ ꯀꯩꯅꯣ ꯇꯧꯕ ꯑꯗꯨꯗꯣ ꯇꯧꯈ꯭ꯔꯦꯀꯣ ꯑꯗꯨꯒ ꯑꯩꯗꯣ ꯑꯩꯗꯣ ꯄꯋꯥꯏꯈ꯭ꯔꯕꯅꯦꯕ ꯑꯩꯉꯣꯟꯗ ꯏ ꯏꯆꯦꯕꯨꯁꯨ ꯄꯌꯥ ꯂꯧꯈ꯭ꯔꯦꯀꯣ ꯑꯗꯨꯗꯩꯁꯨ ꯂꯧꯈ꯭ꯔꯦ ꯄꯩꯁꯥꯁꯦ ꯂꯨꯄꯥ ꯑꯩ ꯁꯚꯦꯟ ꯊꯥꯎꯖꯟꯕ ꯍꯥꯏꯕꯗꯤ ꯁꯤ ꯊꯥꯎꯖꯟ ꯑꯗꯨꯝ ꯑꯣꯏꯅ ꯁ ꯄꯤꯑꯕꯀꯣ ꯂꯤꯁꯤꯡ ꯑꯃ ꯍꯦꯟꯕ ꯑꯗꯨ ꯌꯥꯝ ꯅꯨꯡꯥꯏꯕꯅꯦ ꯑꯗꯨ ꯎꯄꯨꯗꯣ ꯑꯩꯒꯤ ꯁꯝꯗꯣ
ꯑꯥꯎ
ꯍꯥꯟꯅꯗꯤ ꯑꯩꯒꯤ ꯁꯝꯁꯦ ꯑꯨꯃꯥꯏꯅ ꯇꯧꯕꯅꯦꯕ ꯖꯁ ꯑꯥꯐꯇꯔ ꯋꯥꯁꯁꯦ ꯌꯥꯝ ꯊꯤꯕꯅꯦꯕ ꯍꯥꯏꯕꯗꯤ ꯌꯦꯡꯕ ꯌꯥꯗꯕꯅꯦꯕ ꯀꯃꯥꯏꯅ ꯊꯣꯛꯄꯗꯣ